ꯍꯥꯎ
ꯍꯜꯂꯣ ꯏꯇꯥꯎ
ꯇꯥꯏꯌꯦ ꯇꯥꯏꯌꯦ ꯆꯥꯛ ꯆꯥꯗ꯭ꯔꯤꯕꯣ
ꯆꯥꯛ ꯆꯥꯔꯦ ꯏꯇꯥꯎ
ꯀꯩꯍꯤꯟꯖꯥꯡ ꯇꯧꯁꯜꯂꯦ
ꯑꯩꯈꯣꯏꯗꯤ ꯑꯩꯅ ꯑꯂꯨꯒ ꯌꯦꯔꯨꯝꯒꯗꯣ ꯍꯦꯛꯇ ꯄꯨꯂꯞ ꯐꯨꯠꯃꯤꯟꯅꯔꯦ ꯑꯗꯨꯒ ꯄꯨꯂꯞ ꯂꯧꯊꯣꯛꯑꯒ ꯄꯨꯜꯂꯞ ꯅꯣꯏꯈꯥꯏꯔꯦ ꯑꯗꯨꯒ ꯊꯥꯎ ꯉꯧꯔꯒ ꯍꯦꯛꯇ ꯄꯨꯂꯞ
ꯊꯥꯎ ꯉꯧꯔꯙ ꯃꯁꯥꯂꯥ ꯁꯨꯨꯞ ꯇꯧꯁꯟꯒ꯭ꯔꯦ
ꯁꯨꯞ ꯇꯩꯕꯅꯤ ꯑꯂꯨꯗꯨꯒ ꯌꯦꯔꯨꯝꯗꯨꯒ ꯄꯨꯂꯞ
ꯑꯁ ꯑ ꯕꯣꯖꯤꯅꯗꯤ ꯉꯥꯏꯍꯥꯟ ꯏꯁ ꯄꯣꯛꯇꯤꯡ ꯊꯣꯡꯉꯝ ꯃꯨꯒ ꯍꯥꯏꯗꯥꯏꯅꯦ
ꯑꯣꯛꯇꯤꯡ ꯊꯣꯡꯅ ꯉꯁꯥꯏ ꯐꯣꯟ ꯇꯧꯔꯦ ꯑꯩꯅ ꯄꯥꯏꯗꯦ ꯑꯩꯁꯨ ꯐꯤꯐꯇꯤꯟꯗ ꯆꯠꯂꯒ ꯑꯩꯗꯣ ꯉꯥꯏꯔꯝꯃꯒꯦ ꯉꯥꯏꯔꯝꯃꯒꯦ ꯄꯣꯠꯇꯨ ꯂꯩꯅꯕꯅ ꯍꯥꯏꯔꯦ ꯃꯥ ꯐꯣꯟ ꯇꯧꯁꯨ ꯄꯥꯔꯛꯇꯦ ꯑꯗꯨꯒ ꯑꯃꯨꯛ ꯑꯩꯅ ꯑꯥ ꯂꯨꯖꯩꯀꯥꯟꯗ ꯐꯣꯟ ꯇꯧꯔꯛ ꯂꯩꯃꯤ ꯑꯗꯣ ꯉꯥꯏꯍꯥꯛꯂꯩꯔꯥ ꯑꯩꯅ ꯐꯣꯟ ꯇꯧꯔ ꯍꯣꯏ ꯑꯩ ꯉꯍꯥꯛꯂꯩꯔꯥ ꯐꯣꯟ ꯇꯧꯔꯕꯥ ꯍꯪꯒꯟꯗꯥ ꯌꯧꯔꯛꯏ ꯑꯗꯩꯗꯤ ꯇꯣꯋꯥ
ꯃꯥ ꯑꯗꯨꯝ ꯂꯩꯌꯦ ꯂꯥꯛꯑꯁꯨ ꯌꯥꯔꯗꯨꯗ
ꯃꯥ ꯑꯩꯅ ꯍꯥꯏꯅ ꯃꯥ ꯂꯩꯇ꯭ꯔꯁꯨ ꯃꯥ ꯄꯩꯁꯥ ꯌꯥꯝ ꯌꯥꯎꯗꯦ ꯍꯥꯏ ꯌꯥꯏ ꯌꯥꯎꯗ꯭ꯔꯁꯨ ꯑꯩꯅ ꯍꯥꯏꯗꯤ ꯃꯥ ꯃꯊꯟꯇ ꯆꯪ ꯇꯜꯂꯁꯨ ꯃꯥꯗꯣ ꯀꯩꯅꯣꯗꯒꯤ ꯕꯁ ꯏꯁꯇꯦꯁꯟꯗꯒꯤ ꯐꯤꯇꯤꯟꯗ ꯂꯥꯛꯑꯣ ꯑꯩꯁꯨ ꯐꯤꯇꯤꯟꯗ ꯂꯥꯛꯑꯒꯦ ꯄꯣꯠꯇꯨ ꯂꯩꯃꯤꯟꯅꯔꯁꯤ ꯍꯃꯤꯟꯅꯔꯁꯤ ꯍꯥꯏꯒꯦ ꯇꯧꯔꯝꯕ
ꯑꯗꯨꯒ ꯃꯥꯅ ꯐꯣꯟ ꯄꯥꯏꯔꯛꯇꯕ
ꯃꯥꯅ ꯐꯣꯟ ꯄꯥꯛꯇ꯭ꯔꯦꯕꯗꯣ ꯃꯣꯏ ꯂꯨꯖꯩꯀꯥꯟ ꯃꯥꯅ ꯐꯣꯟ ꯇꯧꯔꯛ ꯂꯩꯔꯝꯃꯦ ꯂꯨꯖꯥ ꯂꯣꯏꯔꯥ ꯐꯣꯅ ꯇꯧꯒꯟꯗ ꯑꯃꯨꯛ ꯌꯧꯔꯛꯑꯦ
ꯑꯗꯨꯗꯤ ꯃꯥꯅ ꯁꯣꯏꯕꯅꯤꯅꯦ
ꯑꯗꯣ ꯁꯣꯝꯗ ꯌꯦꯔꯨꯝ ꯊꯥꯒꯠꯂꯨꯔꯀꯥꯟꯗ
ꯃꯥꯅ ꯁꯣꯏ ꯃꯥꯅ ꯁꯣꯏꯕꯅꯤ ꯃꯥꯅ ꯁꯣꯏꯕꯅꯤ ꯑꯗꯨꯗꯤ
ꯍꯌꯦꯡ ꯑꯣꯏꯅ ꯆꯥꯔꯁꯤ ꯍꯥꯏꯈꯤꯝꯅꯦ
ꯑꯥ ꯀꯣꯛꯀꯤꯡꯗꯨ ꯍꯌꯦꯡ ꯑꯣꯏꯅ ꯆꯥꯔꯤꯁꯦꯅ
ꯎꯝ ꯍꯌꯦꯡ ꯑꯣꯏꯅ ꯆꯥꯔꯁꯤ ꯉꯁꯤꯒꯤꯗꯤ
ꯌꯥ ꯑꯗꯨ ꯄꯩꯈꯥꯗꯣ ꯐꯖꯅ ꯊꯥꯗꯣꯛꯎꯔꯒ ꯒ꯭ꯌꯥꯟ ꯇꯥꯅ ꯆꯥꯅ ꯅꯠꯇ꯭ꯔꯣ
ꯍꯣꯏ ꯑꯗꯨꯗ ꯑꯩ ꯑꯩꯒꯤ ꯑꯩꯒꯤ ꯌꯦꯔꯨꯝ ꯊꯣꯡꯕꯗ ꯑꯗꯨꯝ ꯍꯥꯎꯋꯦꯗ ꯏꯇꯥꯥꯎ꯫
ꯀꯩꯁ ꯅꯪꯅ ꯇꯧꯕꯕꯨ ꯍꯥꯎꯇꯦꯕꯣ
ꯑ ꯅꯩꯈꯥꯏꯕꯅꯤ ꯍꯦꯛꯇ ꯌꯦꯔꯨꯝꯗꯨꯒ ꯑꯂꯨꯗꯨꯒ ꯄꯨꯂꯥꯞ ꯅꯣꯏꯈꯥꯏꯔꯦꯅ
ꯅꯪ ꯅꯈꯨꯠꯇꯨꯅꯕꯨ ꯊꯦꯡꯉꯅꯤ ꯑꯗꯨꯝ ꯍꯥꯎꯗꯧ ꯂꯩꯔꯝꯅꯦ꯫
ꯉꯧꯈꯥꯏꯔꯒ ꯇꯤꯜꯍꯧꯒ ꯆꯅꯝꯒꯗ ꯈꯔ ꯇꯥꯛ ꯉꯥꯎꯁꯤꯜꯂꯦ ꯊꯥꯎꯗꯣ ꯈꯤꯇꯪ ꯌꯥꯝ ꯇꯛꯅ
ꯈꯔ ꯅꯝꯂꯞꯅ
ꯍꯣꯏ ꯑꯗꯩ ꯌꯦꯔꯨꯝꯒ ꯑꯂꯨꯒꯗꯣ ꯑꯃꯨꯛ ꯈꯤꯇꯪ ꯉꯧꯔꯦ ꯉꯍꯥꯛ ꯄꯨꯟꯅ ꯑꯗꯩ ꯃꯍꯤꯗꯨꯣ ꯇꯥꯛ ꯍꯩꯖꯤꯜꯂꯤ ꯃꯍꯤ ꯍꯩꯖꯤꯟꯗꯨꯗꯩꯗꯤ ꯍꯥꯞꯄ ꯌꯥꯕ ꯄꯨꯂꯞ ꯍꯥꯞꯆꯤꯜꯂꯦ ꯑꯩꯒꯤ ꯍꯥꯞꯆꯤꯟꯕꯤꯗꯣ꯫
ꯎꯝ ꯑꯁ ꯄꯣꯛꯇꯤꯛꯅ ꯍꯦꯟꯗ꯭ꯔꯦꯍꯦ ꯑꯗꯨꯗꯤ꯫
ꯍꯥꯞꯄ ꯌꯥꯕ ꯍꯥꯞꯆꯜꯂꯦ ꯂꯣꯏꯔꯀꯥꯟꯗꯗꯤ ꯑꯁ ꯑꯩꯗꯤ ꯆꯥ ꯌꯥꯔꯣꯏꯗ꯭ꯔꯥ ꯈꯜꯂꯝꯕꯅꯤ ꯉꯁꯤꯗꯤ ꯃꯆꯜꯗꯨꯁꯨ ꯊꯦꯡꯅ ꯍꯥꯞꯄ꯫
ꯌꯥꯏ ꯌꯥꯏ ꯌꯥꯏ ꯀꯩꯁꯨ ꯀꯥꯏꯗꯦ ꯀꯩꯁꯨ ꯀꯥꯏꯗꯦ ꯏꯁ ꯀꯩꯅꯣꯃꯦ ꯑꯗꯨꯏ ꯈꯨꯊꯣꯡꯗꯨꯗ ꯄꯣꯛꯇꯤꯡꯅ ꯍꯦꯟꯒꯗ꯭ꯔꯣ꯫
ꯍꯣꯏꯍꯦ ꯄꯣꯛꯇꯤꯡ ꯀꯃꯥꯏꯅ ꯍꯦꯟꯗꯣꯏꯅꯣ꯫ ꯑꯗꯩ ꯀꯩꯅꯦꯗꯤꯗꯨꯗꯤ꯫ ꯑꯗꯨ ꯑꯗꯨ ꯇꯧꯔꯦ ꯊꯨꯞ ꯊꯨꯞ ꯂꯥꯎꯋꯦ ꯑꯗꯨ ꯇꯧꯔꯦꯅ ꯈꯤꯇꯪ ꯆꯥꯔꯝꯃ ꯇꯣꯛꯈ꯭ꯔꯦ꯫
ꯀꯝꯄ꯭ꯂꯦꯟ ꯇꯧꯔꯤꯔꯣ꯫ ꯀꯃꯤꯠꯃꯦꯟ ꯑꯃꯨꯛ ꯄꯤꯔꯤꯕ꯫
ꯎꯝ ꯃꯥ ꯆꯥꯗꯦ ꯍꯌꯦꯡ ꯍꯌꯦꯡ ꯑꯦꯛꯖꯥꯝꯅꯦ ꯈꯟꯗꯦ ꯍꯧꯖꯤꯛ ꯀꯟꯅ ꯃꯩ ꯀꯩꯅꯣ ꯋꯥꯏꯐꯥꯏ ꯍꯥꯟꯗꯣꯏ ꯀꯟꯅ ꯇꯧꯍꯧꯕꯅꯤ꯫
ꯎꯝ ꯑꯗꯨ ꯎꯝ ꯑꯗꯨ ꯑꯗꯨꯒꯤꯔ ꯅꯥꯎꯆꯥꯅ ꯅꯣꯏ ꯋꯥꯏꯐꯥꯏꯒꯤ ꯐꯣꯟ ꯄꯪꯇꯧ ꯇꯧꯔꯛꯑꯦꯅ ꯍꯥꯏꯗꯣ
ꯍꯣꯏ ꯍꯣꯏ ꯋꯥꯏꯐꯥꯏ ꯄꯩꯁꯥ ꯍꯥꯟꯅꯤ ꯇꯧꯕꯅꯦ ꯍꯧꯖꯤꯛ
ꯃꯥ ꯍꯟꯖꯨ ꯃꯥ ꯍꯟ ꯨ ꯍꯟꯗꯣꯔꯦ ꯑꯗꯨ ꯋꯥꯏꯐꯥꯏ ꯍꯥꯜꯂꯒ ꯀꯩꯗꯧꯒꯦꯅꯣ
ꯑꯗꯨꯅꯦ ꯍꯥꯏꯁꯦ ꯑꯩ ꯍꯥꯏꯔꯦ ꯂꯨꯄꯥ ꯆꯥꯝꯃꯔ ꯌꯥꯡꯈꯩꯔ ꯄꯨꯊꯣꯛ ꯑꯅꯤ
ꯅꯨꯃꯤꯠ ꯈꯔꯅꯤꯁꯤꯒꯤ ꯑꯦ ꯀꯩꯅꯣ ꯐꯥꯏꯚ ꯖꯤ ꯑꯟꯂꯤꯃꯤꯇꯦꯠ ꯑꯣꯏꯗꯨꯗꯕꯨ ꯋꯥꯏꯐꯥꯏ ꯍꯥꯜꯂ ꯀꯩꯗꯧꯒꯦ ꯍꯥꯏꯅꯣ
ꯅꯦꯠ ꯅꯨꯡꯉꯥꯏꯅꯗꯕ
ꯎꯁ ꯅꯨꯉꯥꯏꯍꯦ ꯅꯦꯠ ꯀꯤꯗꯤꯉꯣ
ꯃꯊꯛꯁꯤꯗꯅ ꯅꯨꯡꯉꯥꯏꯍꯜꯂꯦ ꯃꯈꯥꯗ ꯑꯩ ꯐꯥꯏꯚ ꯖꯤꯕꯨꯗꯤ ꯀꯥꯏ ꯑꯩꯗꯣ ꯀꯣꯜ ꯇꯧꯔꯀꯥꯟꯗꯅ ꯐꯣꯔ ꯖꯤ ꯑꯣꯟꯕ ꯍꯥꯏꯇꯥꯔꯦ
ꯀꯣꯜ ꯇꯧꯔꯁꯨ ꯐꯥꯏꯚ ꯖꯤ ꯑꯗꯨꯝ ꯑꯣꯏꯌꯦ
ꯇꯣꯂꯣꯝꯕꯗꯣ ꯑꯃꯨꯛ ꯐꯣꯟ ꯇꯧ ꯂꯦꯡꯅꯤꯅꯦ ꯅꯪ ꯐꯣꯟ ꯇꯧꯔꯛꯄꯩꯗꯣ ꯃꯥꯗꯤ ꯑꯩ ꯑꯦꯀꯥꯎꯟꯗꯣ ꯃꯥꯗꯤ ꯑꯩꯅꯦ ꯈꯟꯗꯅ ꯐꯣꯟ ꯇꯧꯔꯛꯏ ꯖꯥꯠꯅꯤ ꯄꯥꯏꯕꯅꯤ ꯁꯣꯝꯗ ꯄꯟꯄꯥꯅ ꯄꯥꯏꯔꯦ ꯑꯗꯨꯒ ꯅꯪ ꯇꯧꯔꯤꯗꯨ ꯀꯩꯅꯣꯒꯥ ꯇꯧꯔꯛꯑꯦ ꯑꯩꯉꯣꯟꯗ ꯇꯦꯡ ꯄꯥꯏꯔꯤ ꯖꯥꯠꯅꯤꯗ ꯑꯩ ꯑꯦꯀꯥꯎꯟꯗꯨ
ꯑ
ꯇꯦꯡꯗꯣ ꯈꯔ ꯁꯂꯥꯛ ꯁꯥꯕ ꯃꯥꯜꯂꯦ ꯑꯗꯨꯒꯤ ꯇꯣꯔꯣꯝꯕꯗꯨ ꯐꯣꯟ ꯇꯧꯔ ꯍꯪꯉꯦ ꯅꯪ ꯑꯦꯀꯥꯎꯟꯁꯦ ꯅꯪ ꯄꯥꯏꯔ ꯀꯅꯥ ꯄꯥꯏꯅꯣ ꯑꯩꯅ ꯑꯩ ꯄꯥꯏꯗꯦ ꯃꯤ ꯏꯃꯥꯟꯅꯕ ꯂꯧꯒꯤꯕꯅꯤ ꯑꯩ ꯄꯥꯏꯗꯦ ꯑꯩ ꯍꯧꯖꯤꯛ ꯋꯥꯔꯤ ꯁꯥꯟꯅꯔꯤ ꯍꯥꯏꯕ ꯑꯣ ꯌꯥꯔꯦ ꯌꯥꯔꯦ ꯍꯥꯏꯔ ꯊꯝꯒ꯭ꯔꯦ
ꯍꯅꯨꯔꯕ ꯃꯣꯏꯅ ꯒꯦꯝ ꯁꯥꯟꯅꯗꯅ
ꯑꯗꯨꯁꯨ ꯅꯥꯕ ꯑꯗꯨꯗ ꯑꯩꯅ ꯍꯧꯗꯣꯛꯑꯑꯣꯅꯦ ꯃꯥꯁꯦ ꯃꯃꯥꯡꯗ ꯃꯥꯁꯤ ꯒꯦꯝ ꯁꯥꯟꯅꯔꯣꯏꯅ ꯇꯧꯔꯝꯕꯅꯦꯕ ꯍꯟꯗꯛ ꯁꯤꯖꯟꯁꯦ ꯁꯥꯟꯅꯔꯁꯨ ꯃꯥ ꯀ꯭ꯂꯥꯁꯤꯛ ꯈꯔ ꯁꯥꯟꯅꯔ ꯇꯣꯛꯑꯅꯤꯅ ꯑꯗꯩꯗꯤ ꯑꯩꯅ ꯔꯦꯡꯗꯨ ꯁꯥꯟꯁꯦ ꯔꯦꯡꯗꯨ ꯁꯥꯟꯁꯦꯅ ꯅꯝꯐꯨꯗ ꯁꯥꯟꯅꯍꯜꯂꯦ ꯃꯥ ꯀ꯭ꯂꯁꯤꯛ ꯃꯁ ꯌꯥꯡꯈꯩ ꯃꯨ ꯁꯟꯅꯔꯝ ꯑꯗꯨ ꯑꯣꯏꯔ ꯑꯩꯅ ꯔꯦꯡ ꯑꯣꯏꯅ ꯁꯥꯟꯁꯤꯅ ꯔꯦꯡꯗꯣ ꯅꯝꯐꯨꯗ ꯁꯥꯟꯅꯍꯧꯕ
ꯊꯧꯔꯝ ꯑꯃ ꯅꯪ ꯑꯣꯏꯅ ꯇꯧꯊꯣꯛꯄꯅꯦꯕ
ꯍꯣꯏ ꯍꯣꯏ ꯑꯗꯩ ꯃꯥꯅ ꯑꯃꯨꯛ ꯑꯗꯨꯝ ꯃꯈꯥ ꯁꯝꯊ ꯂꯩ ꯅꯍꯥꯟ ꯅꯍꯥꯟ ꯆꯅꯤꯄꯥꯟ ꯍꯦꯛ ꯂꯧꯔꯝꯅꯦꯕ ꯅꯍꯥꯟ ꯍꯥꯏꯁꯤ ꯊꯥ ꯑꯃꯒꯤ ꯊꯥ ꯊꯥꯈꯥꯏ ꯈꯤꯇꯪ ꯍꯦꯟꯕꯩ ꯃꯃꯥꯡꯗ ꯍꯧꯖꯤꯛ ꯂꯤꯁꯤꯡ ꯑꯃ ꯌꯧꯔꯝꯃꯅꯤ ꯑꯩꯁꯨ ꯀꯠꯊꯈ꯭ꯔꯦ ꯑꯗꯨꯏꯅꯦ ꯄꯥꯟꯄꯥꯟꯗꯣ ꯒꯦꯝ ꯁꯥꯟꯅꯒꯦ ꯍꯥꯏꯕ ꯃꯥꯗꯣ ꯃꯤꯊꯤꯛ ꯃꯥꯗꯤ ꯃꯃꯥꯅꯈꯩ ꯁꯥꯟꯅꯕꯣꯏꯔ ꯀꯩꯅꯣ ꯈꯪꯗꯦ ꯃꯤꯊꯤꯛꯇꯨ ꯄꯥꯝꯃꯦ ꯍꯥꯏꯕ ꯑꯩꯅ ꯑꯩ ꯑꯦꯀꯥꯎꯟꯗꯣ ꯃꯤꯇꯤꯛꯀꯤ ꯏꯁꯇꯥꯔ ꯀꯨꯟꯊ꯭ꯔꯥꯃꯨꯛ ꯂꯩꯍꯧꯕꯅꯦꯕ ꯑꯗꯨ
ꯀꯥꯔꯝꯕ ꯐꯤꯕꯥꯝꯗ ꯊꯅꯝꯗꯣꯏꯅꯣ ꯗꯤ ꯈꯪꯗ꯭ꯔꯦꯕ
ꯍꯥꯥ
ꯀꯔꯝꯕ ꯐꯤꯚꯝꯗ ꯊꯝꯍꯟꯗꯣꯏꯅꯣꯗꯤ ꯈꯪꯗ꯭ꯔꯦꯕ
ꯈꯪꯗ꯭ꯔꯦ ꯃꯥ ꯑꯗꯣ ꯏꯁꯇꯥꯔ ꯊꯥꯔꯇꯤꯃꯨꯛꯇꯗꯤ ꯌꯥꯎꯋꯅꯦ ꯑꯩꯁꯨ ꯁꯥꯟꯅꯅꯤꯡꯗ꯭ꯔꯕ ꯕꯤꯠ ꯂꯩꯇ꯭ꯔꯕ ꯑꯗꯨꯒꯤ ꯐꯦꯁꯕꯨꯛꯇꯣ ꯑꯃꯨꯛ ꯆꯪꯍꯜꯂꯛ ꯑꯩ ꯐꯦꯁꯕꯨꯛꯇꯨ ꯗꯤꯑꯦꯛꯇꯤꯚꯦꯠ ꯇꯧꯊꯣꯛꯈ꯭ꯔꯕꯅꯤꯅ ꯐꯦꯁꯕꯨꯛꯇꯨ ꯄꯥꯏꯔꯣꯏꯅ ꯐꯦꯁꯕꯨꯛ ꯍꯥꯞꯇ ꯀꯨꯏꯔꯦꯕ ꯑꯩ ꯅꯍꯥꯟ ꯃꯇꯦꯛ ꯃꯇꯦꯛ ꯈꯔ ꯈꯔ ꯄꯥꯏꯔꯒ ꯑꯃꯨꯛ ꯑꯃꯨꯛ ꯀꯛꯊꯠ ꯑꯃꯨꯛ ꯍꯥꯞ ꯑꯃꯨꯛ ꯀꯛꯊꯠ ꯁꯨꯝ ꯇꯧꯕꯗꯣ ꯍꯟꯗꯛꯇꯤ ꯈꯔ ꯀꯨꯏꯔꯦꯕ ꯑꯩꯗꯣ ꯊꯥ ꯑꯃꯨꯛ ꯊꯥꯃꯨꯛ ꯐꯥꯔ ꯐꯦꯖꯨ ꯀꯛꯈꯤꯗꯣ ꯑꯗꯣ ꯃꯥꯅ ꯑꯃꯨꯛ ꯐꯤꯁꯨꯨꯞꯇꯨ ꯆꯪꯉꯛꯏ ꯄꯥꯁꯋꯥꯔꯗ ꯇꯨ ꯀꯥꯎꯈꯔꯕ ꯐꯦꯁꯕꯨꯛꯇꯨ ꯀꯥꯎꯈꯤꯕꯗꯒꯤ ꯄꯥꯁꯋꯥꯠꯇꯨ ꯑꯃꯨꯛ ꯅꯧꯅ ꯁꯦꯝꯃꯦ ꯑꯗꯨ ꯃꯥ ꯆꯪ ꯌꯥꯔꯦ ꯑꯗꯨ ꯁꯥꯟꯅꯔꯣꯅ
ꯌꯥ ꯑꯅꯤ ꯑꯗꯨꯝ ꯇꯧꯁꯟꯅꯩꯅꯤ ꯃꯣꯏꯅꯤ ꯑꯁ ꯏꯅꯥꯛꯇ ꯌꯨꯕꯤ ꯃꯆꯥ ꯑꯃ ꯇꯥꯔꯤꯁꯦ ꯇꯨꯝꯈ꯭ꯔꯦ ꯅꯦ
ꯀꯔꯤ
ꯑꯩꯅꯥꯛꯇ ꯌꯨꯕꯤ ꯃꯆꯥꯑꯝ ꯇꯥꯔꯤꯁꯦ ꯇꯨꯈ꯭ꯔꯦꯕ
ꯀꯔꯤ ꯃꯆꯥ ꯑꯃ ꯇꯥꯕ
ꯑꯁ ꯌꯨꯕꯤ ꯃꯆꯥ ꯑꯃꯥ ꯇꯔꯤꯁꯦ ꯍꯥꯏꯕ
ꯌꯨꯕꯤꯃꯆꯥ
ꯑ
ꯇꯨꯡꯒꯔꯦꯕ
ꯑ
ꯃꯥꯗꯤ ꯉꯁꯤ ꯁꯨꯇꯤ ꯑꯣꯏꯕ꯭ꯔꯣ
ꯉꯔꯥꯡꯒ ꯉꯁꯤꯒ ꯁꯨꯇꯤꯅꯦ ꯍꯌꯦꯡꯒ ꯁꯨꯇꯤ ꯊꯥꯈ꯭ꯔꯦ
ꯅꯥꯕꯒꯤ
ꯑ ꯀꯥꯏ ꯕꯦꯔꯥꯅꯦ ꯁꯤ ꯈꯨꯅꯥꯁꯦ ꯑꯍꯨꯝꯃꯛ ꯄꯨꯟ ꯄꯨꯟꯅꯥ ꯅꯥꯁꯤꯜꯂꯛꯑꯗꯤ ꯍꯌꯦꯡ ꯀꯥꯏꯗꯩ ꯕꯦꯔꯥ ꯀꯥꯔꯣꯏꯗ꯭ꯔꯣ
ꯎꯝ ꯕꯪꯂꯥꯗꯦꯁꯀꯤꯗꯨ ꯕꯪꯂꯥꯗꯦꯁꯀꯤꯔꯥ ꯕꯦꯡꯒ꯭ꯂꯣꯔꯒꯤꯔꯥ
ꯕꯦꯡꯒꯂꯣꯔꯗ ꯃꯉꯥꯔꯥ ꯃꯔꯤꯔꯥ ꯀꯩꯅꯣ ꯄꯨꯟꯅ ꯂꯣꯏ ꯂꯩꯔ ꯃꯗꯣ
ꯄꯨꯟꯅ ꯇꯥ ꯇꯥ ꯂꯩꯔꯝꯕꯗꯣ ꯅꯤꯡꯁꯤꯡꯉꯨꯀꯣ-
ꯇꯨꯝꯐꯝꯗ
ꯇꯨꯝꯐꯝꯗ ꯀꯤꯖꯧꯀꯣ ꯑꯗꯨ
ꯍꯞ ꯀꯤꯖꯩꯍꯦ
ꯑꯅꯥ ꯂꯥꯏꯌꯣꯡ ꯈꯪꯗꯕꯤ ꯗꯅꯤ ꯃꯣꯏꯗꯣ ꯐꯨꯗ ꯄꯣꯏꯖꯟꯅꯤꯡꯉꯦꯒꯥꯏ ꯍꯥꯏꯗꯥꯏꯅꯦ
ꯑꯁ ꯈꯪꯗꯦꯗꯥ ꯀꯔꯤꯗꯩ ꯑꯣꯏꯔꯛꯈꯤꯕꯅꯣ ꯑꯗꯨ ꯂꯥꯏꯔꯅ ꯃꯅꯤꯄꯨꯔꯒꯤ ꯊꯣꯛꯏꯕ ꯊꯧꯗꯣꯛꯁꯤꯕꯧ ꯀꯔꯤꯅꯣ ꯈꯪꯗ꯭ꯔꯤꯉꯩꯖꯤꯗ
ꯏꯁ ꯑꯗꯨ ꯍꯥꯏꯔ ꯍꯧꯖꯤꯛ ꯃꯦꯛꯁꯤꯅꯥꯗꯣꯃꯨꯛ ꯈꯔ ꯅꯩꯔ ꯃꯥꯜꯂꯦꯅꯦ ꯀꯩꯅꯣ ꯙꯤꯔꯥꯖꯅ ꯀꯩꯅꯣ ꯁꯣꯅꯤꯌꯥꯒ ꯊꯥꯒꯠꯂꯛꯄꯗꯒꯤ ꯃꯦꯛꯁꯤꯅꯥꯗꯣ ꯑꯃꯨꯛ ꯀꯟꯅ ꯐꯥꯎꯒꯠꯂꯛꯏ ꯍꯥꯏꯅꯦ ꯍꯧꯖꯤꯛ
ꯏꯍꯦ ꯈꯪꯗ꯭ꯔꯥ ꯍꯥꯏꯖꯦ
ꯑꯩ ꯐꯦꯁꯕꯨꯛꯇꯨ ꯄꯥꯏꯗꯕꯅꯤꯅ ꯈꯪꯗꯕ ꯉꯁꯥꯏꯗ ꯀꯦꯟꯗꯤꯅ ꯍꯥꯏꯔꯛꯄꯗ ꯈꯪꯕꯅꯤ
ꯃꯩ ꯃꯩ ꯃꯩ ꯃꯩ ꯑꯈꯣꯏꯗꯤ ꯃꯩ ꯂꯣꯏ ꯊꯣꯛꯅꯕꯤ
ꯍꯤꯛ--ꯍꯤꯛ--ꯍꯤꯛ
ꯃꯅꯤꯄꯨꯔꯗ ꯂꯩꯔꯤꯖꯦ ꯃꯩꯅꯦ ꯃꯩꯒꯤ ꯃꯅꯤꯄꯨꯔꯅꯦ ꯍꯧꯖꯤꯛ ꯑꯣꯏꯔꯤꯖꯦ
ꯚꯥꯏ ꯅꯣꯏꯗꯗꯤ ꯊꯥ ꯎꯗ꯭ꯔꯣ
ꯑꯁ ꯇꯨꯝꯅꯤꯡꯉꯦ ꯅꯥꯕ ꯍꯥꯥ
ꯊꯥ ꯎꯗ꯭ꯔꯣ ꯊꯥ
ꯎꯝ ꯊꯥꯒ ꯐꯖꯅ ꯁꯦꯡꯅ ꯎꯗꯦꯕꯣ ꯍꯣꯏꯔꯣꯡ ꯐꯟ ꯃꯣꯠꯂꯦꯅ ꯄꯣꯂꯨꯁꯟꯅ ꯆꯦꯈꯥꯏꯔꯦ ꯗꯤꯂꯤꯖꯤ
ꯁꯤꯗꯩ ꯊꯥꯖꯤ ꯐꯖꯟ ꯁꯦꯡꯅ ꯇꯥꯏ ꯅ ꯉꯁꯤꯗꯤ
ꯉꯔꯥꯡꯐꯧꯗ ꯐꯅꯌꯥꯝ ꯁꯦꯡꯅ ꯑꯗꯨꯝ ꯎꯕꯅꯦꯕ ꯉꯁꯤꯗꯤꯑꯃꯨꯛ ꯄꯨꯡꯃꯝ ꯃꯝꯃꯦꯕꯣ ꯊꯥꯒ ꯑꯝ
ꯉꯁꯤꯗꯤ ꯑꯇꯤꯌꯥꯁꯤ ꯐꯖꯅ ꯀ꯭ꯂꯤꯌꯥꯔ ꯑꯣꯏꯕ꯭ꯔꯥ ꯈꯪꯗꯦ ꯊꯥꯖꯤ ꯐꯖꯅ ꯁꯦꯡꯅ ꯇꯥꯏ
ꯑꯁ ꯐꯖꯅ ꯀ꯭ꯂꯤꯌꯥꯔ ꯑꯣꯏꯗ꯭ꯔꯦꯍꯦ ꯉꯁꯤꯗꯤ
ꯑꯗꯩ ꯃꯤꯠꯁꯤ ꯁꯣꯛꯑꯦ ꯈꯪꯉꯦ ꯚꯥꯏ ꯊꯥꯁꯤ ꯐꯖꯅ ꯎꯗ꯭ꯔꯦ ꯕ꯭ꯂꯔ ꯆꯠꯂꯦ ꯚꯥꯏ
ꯑꯗꯨ ꯅꯪ ꯑꯗꯨꯗꯤ ꯗꯦꯠ ꯅꯥꯏꯟꯖꯦ ꯅꯥꯊꯟꯗꯅꯤꯅꯦ ꯄꯥꯏꯊꯣꯛꯈꯤꯗꯣꯏꯁꯦ
ꯏꯊꯟꯗꯅꯤ ꯄꯥꯏꯊꯣꯛꯈꯤꯗꯣꯏꯖꯦ ꯇ꯭ꯔꯥꯛ ꯂꯥꯏꯃꯩ ꯀꯩꯗꯧꯗꯣꯏꯅꯣ
ꯅꯨꯡꯕꯨꯗꯤ ꯅꯨꯡꯉꯥꯏꯕꯅꯤꯗ ꯏꯊꯟ ꯆꯠꯄꯖꯦ ꯑꯃꯔꯣꯝꯗꯗꯤ ꯌꯥꯝ ꯀꯣꯝꯅ
ꯀꯩꯅꯣ ꯄꯨꯡ ꯑꯍꯨꯝ ꯈꯛꯇꯪ ꯇꯣꯡꯕꯕꯨ ꯀꯩꯅꯣꯅꯦ
ꯨꯄꯨꯡ ꯑꯍꯨ ꯑꯍꯨꯝ ꯐꯥꯗꯕꯅꯤꯍꯦ ꯄ꯭ꯂꯦꯟ ꯇꯣꯡꯈꯠꯈꯤꯗꯩ ꯑꯥ ꯊꯣꯛꯒꯛꯈꯗꯒꯤ ꯑꯍꯨꯝ ꯐꯥꯗꯕꯅꯤ
ꯇꯔꯥꯛ ꯀꯥꯈꯠꯅꯤ ꯊꯛ ꯇꯣꯡꯉꯤꯅꯦ ꯀꯔꯤ ꯆꯥꯟꯗꯤꯒꯔꯗꯩ ꯗꯤꯜꯂꯤ ꯆꯠꯄꯅꯦꯅ ꯂꯥꯛꯄꯦ
ꯂꯥꯞ ꯂꯥꯄꯤ
ꯆꯥꯟꯗꯤꯒꯔꯗ ꯗꯦꯜꯂꯤꯖꯕꯗ ꯄꯨꯡ ꯃꯉꯥ ꯆꯪꯏ ꯊꯥꯛ ꯆꯗꯦ ꯊꯥꯛ ꯍꯣꯔꯦ ꯁꯥꯏꯠ ꯌꯧꯈ꯭ꯔꯅꯤ ꯌꯧꯔ ꯀꯅꯥꯅ ꯉꯥꯅꯗꯅ ꯑꯩ ꯑꯁ ꯂꯧ ꯂꯥꯛꯅꯕ ꯃꯤ ꯂꯩꯇꯦꯅ ꯑꯁ ꯀꯔꯤ ꯂꯧꯗꯣꯏꯅꯣ ꯕꯁꯇꯅꯝ ꯀꯥꯠꯂ ꯆꯠꯈ꯭ꯔꯗꯣꯏꯅꯣ
ꯑꯁ ꯑꯗꯨꯅꯦ ꯅꯨꯡꯉꯥꯏꯕꯅꯤ ꯆꯥꯡꯊ ꯑꯣꯊꯣ ꯑꯃ ꯐꯥꯔꯒ ꯀꯩꯁꯥꯝꯄꯥꯠꯐꯥꯎ ꯄꯥꯏꯊꯣꯛꯈ꯭ꯔꯒ ꯀꯩꯁꯥꯝꯄꯥꯠ ꯇꯩꯗꯤ ꯑꯩꯈꯣꯏ ꯂꯧ ꯂꯥꯛꯅꯕ ꯒꯥꯔꯤ ꯒꯥꯔꯤ ꯉꯥꯢꯔ
ꯑꯗꯨꯒꯤ ꯑꯩꯈꯣꯏ ꯅꯣꯏꯗꯨꯝ ꯈꯤꯇꯪ ꯆꯪꯕꯅꯤꯅ ꯈꯤꯇꯪ ꯅꯨꯡꯉꯥꯝꯃꯣꯏ ꯍꯥꯏꯗꯤ ꯃꯆꯤꯟꯗ ꯑꯃꯨꯛ ꯂꯦꯝ ꯐꯟꯗ꯭ꯔꯒꯗꯤ ꯑꯩꯈꯣꯏꯅ ꯑꯃꯨꯛ ꯗꯥꯏꯔꯦꯛ ꯁꯦ ꯎꯀꯨꯔꯨ ꯊꯥꯗꯧ ꯑꯁꯤꯗ ꯑꯁꯤꯗ ꯑꯁꯤꯗ ꯍꯥꯏꯔꯒ ꯊꯛ ꯊꯥꯗꯔꯝꯃꯒ ꯇꯣꯂꯤꯗꯨꯣ ꯁꯣꯔ ꯁꯣꯔ ꯁꯣꯔ ꯆꯉ ꯆꯪꯈꯤꯗ ꯑꯗꯨꯝ ꯊꯣꯡꯉꯥꯟ ꯇꯥꯔꯦ
ꯀꯣꯝꯕꯅꯤ ꯌꯔꯨꯝꯗ ꯖꯟꯖꯠ ꯌꯦꯅꯗꯣꯏꯖꯕ
ꯇꯤꯡꯅꯔꯒ ꯊꯥꯎ ꯑꯃꯨꯛ ꯍꯟꯗꯣꯛ ꯍꯟꯖꯤꯟ ꯒꯥꯔꯤ ꯍꯥꯔ
ꯑꯣ ꯍꯣꯏ ꯑꯗꯨ ꯃꯊꯪ ꯅꯦꯛꯁ ꯑꯃꯨꯛ ꯇꯧꯔꯛꯑꯒꯦꯀꯣ
ꯑꯦ ꯄꯨꯡ ꯇꯔꯥꯕꯣ ꯏꯇꯥꯎꯑꯩ ꯑꯩꯅꯗꯤ ꯋꯥꯔꯤ ꯁꯥꯟꯅꯅꯤꯡꯉꯤꯁꯤꯒ ꯍꯣꯏ ꯊꯥꯡꯃꯣꯏ ꯊꯥꯡꯃꯣꯏ ꯊ